ꯅꯪ ꯀꯩꯗꯧꯔꯤꯅꯣ
ꯑꯩ ꯑꯩ ꯁꯨꯝ ꯍꯤꯞꯄꯤꯌꯦ ꯅꯪꯗꯤ
ꯌꯥꯝ ꯅꯨꯡꯉꯥꯏꯇꯤꯌꯦꯅ ꯅꯣꯏꯗꯤ
ꯍꯣꯏ ꯅꯪ
ꯑꯩ ꯑꯩꯗꯤꯅꯦ
ꯍꯣꯏ
ꯅꯪꯕꯨ ꯉꯥꯏꯔꯤꯅꯤꯅꯦ
ꯑꯩꯕꯨ ꯉꯥꯏꯗꯤꯕ
ꯍꯣꯏ
ꯅꯣꯏꯕꯨ ꯀꯩ ꯌꯦꯟꯖꯥꯡ ꯊꯣꯡꯒꯦ ꯉꯁꯥꯏꯗꯣ
ꯉꯁꯥꯏꯔꯣ ꯎꯠꯇꯤ ꯊꯣꯡꯉꯦ ꯑꯩꯈꯣꯏꯗꯤ ꯌꯥꯝ ꯍꯥꯎꯋꯦ
ꯂꯩꯕ꯭ꯔꯣ ꯂꯩꯔꯤꯕ꯭ꯔꯣ ꯂꯩꯇꯕ꯭ꯔꯣ ꯂꯩꯇꯕ꯭ꯔꯣ
ꯂꯩꯌꯦ ꯅꯪ ꯆꯥꯅꯤꯡꯕ꯭ꯔꯣ
ꯑꯩ ꯆꯥꯛꯇꯤ ꯆꯥꯕ ꯂꯣꯏꯔꯦ ꯑꯗꯨꯕꯨ ꯌꯦꯟꯖꯥꯡꯗꯣ ꯑꯗꯨꯝ ꯍꯦꯟꯖꯥꯡ ꯍꯤꯟꯖꯥꯡꯗꯣ ꯈꯔ ꯆꯥꯅꯤꯡꯉꯦ
ꯅꯪ ꯆꯥꯅꯤꯡꯕꯔ꯭ꯕꯕꯥ
ꯍꯣꯏ
ꯍꯩ
ꯅꯪ ꯎꯇꯤ ꯆꯥꯕ꯭ꯔꯣ
ꯆꯥꯏꯗ꯭ꯔꯗꯤ ꯆꯥꯕꯅꯦ ꯎꯇꯤ ꯌꯥꯝ ꯆꯥꯕ ꯍꯩꯕꯅꯦ
ꯑꯣ ꯑꯩꯗꯤ ꯅꯪ ꯎꯇꯤ ꯆꯥꯕ ꯍꯩꯇꯕ꯭ꯔꯥ ꯈꯜꯂꯤꯅꯦ
ꯑꯩ ꯎꯇꯤ ꯆꯥꯕ ꯄꯔꯣꯅꯦ
ꯑꯣ ꯅꯪ ꯉꯁꯤꯁꯦ ꯊꯕꯛ ꯌꯥꯝ ꯆꯤꯟꯕ꯭ꯔꯣ ꯎꯝ
ꯉꯁꯤꯁꯦ ꯑꯩ ꯉꯁꯤꯁꯦ ꯊꯕꯛ ꯉꯁꯤꯁꯦ ꯊꯕꯛ ꯈꯔ ꯆꯤꯜꯂꯦ ꯍꯣꯏ
ꯑꯁ ꯀꯔꯤ ꯊꯕꯛ ꯁꯨꯒꯦꯅꯦ
ꯈꯣꯏ ꯊꯕꯛ ꯌꯥꯝꯕ ꯈꯔ ꯀꯣ
ꯑꯣ
ꯊꯕꯛ ꯌꯥꯝꯃꯟ ꯊꯕꯛ ꯌꯥꯝꯃꯟꯗꯅ ꯍꯣꯏ ꯏꯊꯟꯇ ꯂꯩꯌꯦ
ꯀꯩꯒꯤꯅꯣ ꯅꯃꯥꯗꯤ ꯂꯩꯇ꯭ꯔꯣ
ꯏꯃꯥ ꯃꯥꯡꯈ꯭ꯔꯦ
ꯅꯃꯗꯨ ꯊꯤꯌꯣ
ꯏꯃꯥꯗ ꯌꯨꯝ ꯄꯥꯟꯈ꯭ꯔꯦ
ꯑꯗꯨ ꯅꯪꯗꯤ ꯀ ꯀꯅꯥ ꯀꯅꯥ ꯂꯩꯀꯦ
ꯑꯩꯗꯤ ꯏꯊꯟꯗ ꯂꯩꯌꯦ ꯅꯪ ꯅꯣꯏ ꯉꯁꯤ ꯀꯔꯤ ꯌꯦꯟꯖꯥꯡ ꯆꯥꯒꯦꯕ
ꯉꯁꯤ ꯑꯩꯈꯣꯏꯅ ꯑꯩꯈꯣꯏꯁꯨ ꯁꯤꯀꯤꯝ ꯆꯥꯏꯌꯦ
ꯍꯥꯎꯕ꯭ꯔꯣ
ꯍꯥꯎꯋꯦ ꯌꯥꯝ ꯍꯥꯎꯋꯦ ꯑꯩꯈꯣꯏꯒꯤ
ꯀꯅꯥꯅꯣ ꯊꯣꯡꯕ꯭ꯔꯣ
ꯑꯩꯩ ꯏꯃꯥ ꯕꯣꯛꯅ ꯏꯃꯥꯅ
ꯑꯣꯏꯣꯏꯖꯕ ꯋꯥꯟ
ꯍꯩ ꯉꯁꯤꯁꯦ ꯑꯩ ꯃꯊꯥ ꯌꯥꯝ ꯁꯥꯏꯌꯦ
ꯑꯦꯁ ꯃꯤꯗꯤ ꯌꯥꯝ ꯊꯕꯛ ꯁꯤꯟꯗꯨꯝ ꯏ ꯃꯥꯜꯂꯦꯀꯣ
ꯃꯊꯥ ꯁꯥꯃꯟꯗꯅ ꯑꯩꯁꯦ ꯇꯧꯐꯝ ꯆꯥꯐꯝ ꯈꯪꯗ꯭ꯔꯦꯅꯦꯍꯦ
ꯊꯕꯛ ꯌꯥꯝ ꯆꯤꯟꯕ ꯃꯥꯜꯂꯦ ꯅꯪ ꯉꯁꯤꯁꯦ ꯑꯩ ꯌꯥꯝ ꯁꯥꯎꯅꯤꯡꯉꯦꯕ
ꯉꯁꯤꯁꯦ ꯊꯕꯛ ꯈꯔ ꯆꯤꯟꯕ ꯍꯥꯏꯇꯥꯔꯦ ꯍꯥꯏꯗꯤ ꯃꯤ ꯑꯃꯅ ꯑ ꯑꯗꯨꯝ ꯇꯧꯔꯑꯣ ꯃꯤ ꯑꯃꯅ ꯑꯗꯨꯝ ꯇꯧꯔꯑꯣ ꯑꯃꯅ ꯇꯧꯔꯣ ꯑꯁ ꯄꯨꯔꯥꯗꯤ ꯃꯥꯥꯟꯂꯦ ꯇꯦꯇꯔ ꯥꯏ ꯉ ꯁꯤ
ꯍꯨꯁ
ꯍꯥꯏꯗꯤ ꯃꯣꯏꯅꯁꯨ ꯃꯣꯏꯒꯤ ꯄꯩꯁꯥꯗꯨꯣ ꯂꯧꯔꯨꯕꯅꯤꯅ ꯑꯩꯅ ꯑꯃꯨꯛ ꯂꯧꯗ꯭ꯔꯗꯤ ꯑꯩꯅ ꯄꯤꯗ꯭ꯔꯗꯤ ꯅꯨꯡꯉꯥꯏꯇꯕ ꯑꯗꯨꯅ ꯑꯩꯁꯨ ꯑꯃꯨꯛ ꯄꯤꯔꯕꯕꯕꯥꯚꯇꯥꯥꯔꯦ
ꯑꯗꯣ ꯑꯩ ꯑꯩꯉꯣꯟꯗꯁꯨ ꯈꯔꯗꯤ ꯀꯥꯏꯔꯛꯄ ꯌꯥꯏꯗꯅ
ꯑꯩ ꯍꯧꯖꯤꯛ ꯀꯥꯏꯔꯛꯏꯁꯤꯗꯤ
ꯅꯪ ꯅ ꯋꯥ ꯂꯧꯗ꯭ꯔꯦ ꯑꯩꯅ ꯌꯥ ꯌꯥꯝꯅ ꯀꯩꯅꯣ ꯎꯝ ꯌꯥꯝꯅ ꯁꯪꯗꯕꯒꯤ ꯇꯥꯏꯞꯇ ꯇꯧꯕꯗꯣ
ꯍꯥ
ꯅꯪꯁꯦ
ꯉꯁꯤꯁꯦ ꯁꯨꯃꯥꯏ ꯁꯨꯃꯥꯏꯅ ꯇꯧꯔꯦ ꯉꯁꯤ ꯈꯔ ꯍꯥꯏꯇꯥꯔꯦ
ꯅꯪꯁꯦ ꯑꯩ ꯈꯔ ꯐꯨꯅꯤꯡꯕꯅꯦꯕ
ꯑꯩꯅ ꯅꯪꯉꯣꯟꯗ ꯑꯃꯨꯛ ꯄꯤꯒꯦ ꯇꯧꯔꯒ ꯅꯪꯅ ꯁꯨꯝ ꯅꯪ ꯄꯤꯒꯦ ꯇꯧꯔꯒ ꯑꯩ ꯁꯨꯡꯌꯥ ꯌꯥꯗ꯭ꯔꯕ ꯍꯥꯏꯇꯥꯔꯦꯅꯦ
ꯅꯪ ꯑꯣꯏꯔꯣꯏ ꯍꯥꯏꯕ ꯃꯤ ꯅꯪ ꯃꯤꯁꯨ ꯑꯣꯏ ꯑꯣꯏꯔꯣꯏꯀꯣ
ꯑꯩꯔꯣꯅꯦ
ꯑꯩꯅ ꯁꯣꯝꯅ ꯃꯥꯒꯤ ꯐꯅꯕ ꯀꯟꯅ ꯍꯣꯠꯅꯔꯤ ꯑꯗꯨꯒ ꯃꯥꯅ ꯃꯤꯒꯤ ꯀꯟꯅ ꯍꯣꯠꯅꯔꯤꯕ
ꯀꯩꯅ ꯀꯩꯅꯩꯅꯣ ꯃꯅ ꯍꯥꯏꯅ
ꯑꯩꯅ ꯁꯣꯝꯗ ꯅꯪꯒꯤ ꯊꯕꯛ ꯋꯥ ꯅꯣꯝꯃꯤ ꯑꯗꯨꯒ ꯃꯥꯅ ꯃꯤꯒꯤ ꯊꯕꯛꯇ ꯋꯥ ꯅꯣꯝꯃꯤꯕ
ꯅꯠꯇ꯭ꯔꯣ ꯑꯩꯅ ꯍꯥꯏꯁꯤ ꯆꯨꯝꯕ꯭ꯔꯣ
ꯑꯁ ꯑꯗꯨ ꯑꯩꯁꯦ
ꯎꯝ
ꯍꯌꯦꯡꯒꯨꯝ ꯍꯌꯦꯡ ꯅꯠꯇ꯭ꯔꯒ ꯍꯪꯆꯤꯠꯁꯦ ꯑꯩ ꯁꯀ꯭ꯔꯅꯤꯒꯣ ꯑꯗ
ꯑꯣ ꯀꯥꯏꯗ
ꯑꯩꯈꯣꯏ ꯃꯃꯥꯇꯣꯟꯕ ꯉꯍꯥꯛꯇꯪ ꯉꯍꯥꯛꯇꯪ ꯂꯩꯔꯨꯒꯦ ꯑꯩ ꯀꯣꯂꯦꯖ ꯀꯣꯂꯦꯖ ꯀꯥꯔꯨꯔꯒꯦ
ꯑꯣ ꯂꯣꯏꯔꯕꯣ
ꯑꯥ ꯏꯟ ꯆꯟꯕꯗꯣ ꯍꯌꯦꯡ ꯆꯠꯇꯣꯏꯅꯦ ꯄꯩꯁꯥꯗꯨ ꯂꯩꯇꯕ ꯆꯠꯅꯤꯡꯉꯥꯏꯗꯣ ꯑꯃꯅ ꯄꯤꯒꯦꯔꯥ ꯍꯥꯏꯔꯒ ꯄꯤ ꯁꯨꯝ ꯄꯤꯕꯤꯗꯕꯒꯤ ꯑꯩ